ꯍꯜꯂꯣ ꯍꯜꯂꯣ ꯑꯣ ꯑꯣ ꯈꯔ ꯅꯨꯡꯉꯥꯏꯕ ꯋꯥꯠꯄ꯭ꯔꯥ ꯈꯪꯗꯦꯕ ꯍꯧꯖꯤꯛꯀꯥꯟꯁꯦ ꯑꯩꯒꯤ ꯐꯣꯟꯁꯦ
ꯈꯪꯗꯦ ꯅꯪ ꯐꯣꯟꯗꯣ ꯌꯥꯝ ꯇꯞꯅ ꯇꯥꯏꯌꯦꯕ
ꯀꯃꯥꯏꯅ ꯇꯧꯔꯤꯅꯣ ꯈꯪꯗꯦ ꯁꯨꯃꯥꯏ
ꯑꯗꯨꯅꯤꯗ ꯇꯧꯔꯤꯁꯦ ꯏꯃꯥꯟꯅꯕꯤ ꯇꯞꯄꯕꯅꯤꯅ ꯑꯗꯨꯝ ꯃꯤꯅꯁꯨ
ꯎꯝ ꯎꯝ ꯎꯝ ꯎꯝ ꯍꯣꯏ ꯅꯨꯡꯉꯥꯏꯇꯦꯕ ꯇꯥꯕꯗꯨ ꯁꯨꯡꯌꯥ ꯌꯥꯗꯕꯤꯅꯤ
ꯎꯝ ꯈꯪꯗꯦ ꯑꯥ ꯑꯩꯅ ꯏꯌꯔꯄꯤꯁ ꯍꯥꯞꯄꯗꯤ ꯆꯤꯟꯕꯥꯟꯗ ꯌꯥꯝ ꯅꯛꯁꯤꯟꯒꯅꯨ ꯑꯗꯤ ꯁꯣꯔ ꯀꯥꯝ ꯆꯜꯂꯦꯅ
ꯍꯣ ꯍꯣ ꯍꯣꯏ ꯑꯗꯣ ꯕꯥꯞꯁꯤ ꯍꯦꯛꯇ ꯑꯣꯏꯗꯕ ꯁꯨꯝ ꯁꯤꯖꯤꯟꯅꯗꯕꯅꯤ ꯆꯤꯟꯕꯥꯟ ꯃꯥꯌꯥꯗ ꯁꯝꯅꯤꯡꯉꯛꯄ ꯁꯤ ꯅꯠꯇ꯭ꯔꯒꯗꯤ ꯇꯥꯔꯣꯏ
ꯑ ꯃꯥꯅꯦ ꯃꯥꯅꯦ ꯑꯗꯨꯁꯨ ꯃꯥꯅꯦ ꯍꯥꯏꯕꯗꯤ ꯇꯥꯔꯣꯏꯗ꯭ꯔꯥ ꯍꯥꯏꯕꯒꯤꯅꯦꯕ ꯊꯝꯃꯤꯗꯨꯁꯨ ꯅꯪꯁꯨ ꯈꯪꯗꯦ ꯍꯧꯖꯤꯛꯀꯥꯟꯁꯤꯅ ꯃꯔꯣ ꯑꯃ
ꯎꯝ ꯨ ꯑꯗꯨ ꯍꯥꯏꯔꯒ ꯄꯥꯔꯤꯊꯣꯏꯁꯦ ꯄꯩꯈꯥ ꯅꯛꯁꯜꯂꯛꯑꯦ ꯄꯩꯈꯥ ꯀꯨꯏꯗ꯭ꯔꯦ ꯗꯦꯠ ꯐꯥꯏꯚꯇꯒꯤ ꯍꯧꯗꯣꯏꯔꯦ ꯀꯔꯤꯒꯨꯝꯕꯤ ꯑꯃ ꯐꯥꯗꯔ꯭ꯤ ꯀꯃꯥꯏꯅ ꯇꯧꯗꯣꯏꯅꯣ ꯈꯪꯗꯦ ꯉꯥꯡꯅꯕꯁꯨ ꯌꯥꯗꯦ ꯍꯜꯂꯛꯑꯦ ꯁꯣꯀꯥ ꯁꯥꯟꯅꯅꯤ ꯁꯣꯀꯥ ꯁꯣꯀꯥ ꯁꯣꯀꯥ ꯁꯣꯀꯥꯕꯣꯠ ꯑꯃ ꯂꯩꯔꯦ ꯍꯨꯝꯐꯨ ꯄꯤꯗꯅ
ꯎꯝ
ꯑꯗꯨꯏ ꯁꯣꯀꯥ ꯕꯣꯠꯇꯣꯁꯦ ꯇꯨꯝ ꯍꯦꯛ ꯍꯧꯒꯠꯂꯛꯄꯒ ꯁꯣꯀꯥ ꯁꯥꯟꯅꯅꯤ ꯑꯗꯒꯤ ꯃꯥꯁꯦ ꯀꯃꯥꯏꯅ ꯇꯧꯗꯣꯏꯅꯣ ꯈꯪꯗꯦ ꯑꯍꯤꯡ ꯇꯨꯝꯗ꯭ꯔꯦ ꯁꯣꯀꯥ ꯁꯥꯟꯅꯕꯗ ꯐꯣꯟ ꯈꯔ ꯌꯦꯡꯗꯅꯕ ꯁꯣꯀꯥꯗꯨꯣ ꯂꯩꯔꯨꯕ꯭ꯔ ꯁꯣꯀꯥꯗꯨ ꯉꯥꯎꯈ꯭ꯔꯦ
ꯑꯗꯨ ꯍꯥꯏꯔꯒ ꯑꯁ ꯀꯃꯥꯏꯅ ꯍꯥꯏꯗꯣꯏꯅꯣ ꯈꯪꯗꯦꯅꯤ ꯑꯃꯔꯣꯝꯗꯗꯤ ꯐꯣꯟꯗꯒꯤ ꯂꯞꯇ ꯊꯥꯞꯇꯣꯛꯍꯟꯕꯗꯨꯁꯨ ꯐꯩ ꯑꯗꯨꯒ ꯁꯣꯀꯥꯗꯨꯗꯁꯨ ꯑꯃꯨꯛ ꯁꯥꯟꯅꯈ꯭ꯔꯗꯤ ꯍꯌꯦꯡ ꯑꯦꯗꯤꯛ ꯑꯣꯏꯕꯤꯅ ꯑꯣꯏꯔꯒꯗꯤ ꯃꯣꯏꯁꯨ ꯕꯦꯔꯥ ꯀꯥꯔꯛꯇꯤꯅꯤ ꯍꯦꯟꯅ ꯑꯗꯨꯗꯅ ꯑꯗꯨꯝ ꯇꯨꯋꯁꯟꯗ ꯀꯔꯝ ꯀꯥꯟꯗ ꯆꯠꯂꯤꯕ
ꯇ꯭ꯨꯁꯟꯁꯦ ꯄꯨꯡ ꯃꯔꯤꯗꯒꯤ ꯍꯧꯔꯒ ꯄꯨꯡ ꯃꯉꯥ ꯃꯈꯥꯏꯐꯧ ꯇꯥꯛꯑꯦ ꯑꯗꯣ ꯁ꯭ꯀꯨꯜ ꯍꯟꯂꯥꯀꯅꯤ ꯁ꯭ꯀꯨꯜ ꯍꯜꯂꯛꯑꯒ ꯆꯥꯝꯃꯗ ꯁ꯭ꯀꯨꯜꯁꯦ ꯄꯨꯡ ꯑꯃ ꯃꯈꯥꯏ ꯁ꯭ꯋꯥꯏꯗ ꯍꯜꯂꯛꯑꯅꯦꯕ ꯑꯗꯨꯁꯨ ꯀꯥ ꯆꯥꯛ ꯆꯥꯔꯅꯤ ꯆꯥꯥꯛ ꯆꯔꯒ ꯁꯣꯏ ꯄꯥ ꯁꯅꯔꯅꯤ ꯃꯥꯁꯦ ꯂꯥꯏꯔꯤꯛ ꯄꯥꯎꯕ ꯌꯥꯔꯒꯅ ꯉꯥꯏꯍꯥꯛꯇꯪ ꯄꯥꯍꯜꯂꯅꯤ ꯑꯗꯩ ꯑꯃꯨꯛ ꯁꯨꯀꯥ ꯁꯥꯟꯅꯕ꯭ꯔꯥ ꯐꯣꯟ ꯌꯦꯡꯕ꯭ꯔꯥ ꯑꯃ ꯇꯧꯈ꯭ꯔꯅꯤ ꯑꯗꯨ ꯇꯨꯏꯁꯟ ꯆꯠꯍꯟꯕ
ꯎꯝ
ꯄꯨꯔꯥ ꯐꯥꯖꯤꯟꯕꯁꯤꯁꯨ ꯌꯥꯗ꯭ꯔꯦꯕ ꯍꯥꯏꯗꯤ ꯄꯥꯅꯤꯡꯗꯦꯕ ꯅꯝꯐꯨꯗ ꯅꯝꯗꯨꯅ ꯄꯥꯅ ꯍꯣꯠꯅꯕ ꯑꯗꯨꯅꯦ ꯋꯥꯔꯤ ꯄꯔꯩ ꯇꯧꯋꯦꯕ ꯃꯣꯏꯗꯤ
ꯅꯝꯐꯨꯗꯗꯤ ꯄꯥꯍꯜꯂꯦ ꯎꯝ ꯃꯣꯏ ꯑꯄꯥꯝꯕꯗꯨꯁꯨ ꯉꯥꯏꯍꯥꯛ ꯇꯧꯍꯜꯂꯨ ꯎꯝ ꯃꯥꯅꯦ ꯃꯣꯏꯒꯤ ꯑꯄꯥꯝꯕꯗꯨꯁꯨ ꯈꯔ ꯈꯔ ꯇꯧꯍꯜꯂꯣꯕ ꯍꯥꯏꯕꯗꯤ ꯁꯥꯟꯅꯕꯗꯣ ꯍꯧꯖꯤꯛꯀꯥꯟꯗꯣ ꯌꯦꯡꯉꯨ ꯑꯉꯥꯡꯗꯨꯁꯨ ꯑꯝꯇ ꯁꯅꯗ꯭ꯔ ꯁꯥꯟꯅꯅꯗ꯭ꯔꯦꯕ ꯑꯝꯇ ꯄꯨꯜꯂꯒ ꯍꯥꯏꯕꯗꯤ ꯁꯥꯟꯕ ꯂꯩ ꯗꯅ ꯈꯣꯠꯇꯅ ꯁꯥꯟꯅꯕꯗꯨꯁꯨ ꯅꯠꯇ꯭ꯔꯦꯕ ꯍꯧꯖꯤꯛꯁꯦ ꯃꯣꯏꯇꯩꯁꯦ ꯑꯗꯒꯤ ꯍꯧꯖꯤꯛ ꯍꯧꯖꯤꯛꯀꯥꯟꯒꯤ ꯑꯉꯥꯡꯁꯤꯡꯁꯤꯗꯤ ꯑꯩꯈꯣꯏ ꯅꯍꯥꯟꯋꯥꯏ ꯑꯉꯥꯡ ꯑꯣꯏꯔꯤꯀꯥꯟꯗ ꯑꯗꯨꯃꯥꯏ ꯑꯝꯇ ꯇꯧꯗ꯭ꯔꯦ ꯌꯦꯡꯉꯨ ꯁꯥꯟꯅꯐꯝ ꯂꯩꯁꯜꯂꯛꯇꯕꯩ ꯅꯠꯇ꯭ꯔꯒꯅ ꯍꯧꯖꯤꯛꯇꯤ ꯐꯣꯟꯒꯤ ꯖꯨꯛ ꯑꯣꯏꯕꯩꯔ ꯈꯪꯗꯦ ꯐꯣꯟ ꯂꯧꯒ ꯂꯣꯏ ꯂꯩꯅꯔꯦꯗꯅ ꯄꯨꯟ ꯄꯨꯟꯅ ꯍꯦꯛꯇ ꯃꯣꯏ ꯊꯣꯛꯄ ꯑꯃ ꯌꯦꯡꯉ ꯌꯦꯡꯉꯒ
ꯎꯝ ꯎꯝ ꯎꯝ
ꯑꯗꯨꯃꯥꯏꯅ ꯇꯧꯅꯔꯤꯕ ꯑꯌꯥꯝꯕ ꯑꯗꯨꯗꯨꯅ ꯐꯣꯟꯗꯩ ꯊꯥꯛ ꯇꯣꯛꯍꯟꯒꯦ ꯍꯥꯏ ꯇꯔꯁꯨ ꯈ ꯈꯔ ꯁꯥꯟꯅꯍꯟ ꯑꯗꯨꯒ ꯑꯇꯣꯞꯄ ꯇꯧꯍꯟꯕꯗꯣ ꯐꯩ ꯑꯗꯣ ꯈꯪꯗꯦ ꯃꯥꯒꯤ ꯈꯨꯠꯁꯥꯟꯅꯗꯨꯅ ꯍꯦꯛꯇ ꯀꯥ ꯑꯝꯗ ꯃꯤ ꯂꯣꯏꯅꯗꯅ ꯁꯥꯟꯅꯕꯅꯤꯅ ꯑꯃꯔꯣꯝꯗ ꯍꯌꯦꯡ ꯑꯉꯥꯡꯁꯦ ꯃꯤ ꯂꯣꯏꯅꯕꯅꯗꯤ ꯐꯩꯗꯅ ꯍꯦꯟꯅ ꯃꯤ ꯂꯣꯏꯅꯕ ꯁꯥꯟꯅꯕꯅꯗꯤ
ꯎꯝ
ꯑꯗꯨꯒ ꯑꯗꯨ ꯍꯥꯏꯔꯒ ꯑꯃꯔꯣꯝꯗꯅ ꯍꯧꯖꯤꯛꯀꯥꯟ ꯑꯉꯥꯡꯁꯤꯡꯁꯦ ꯐꯣꯟ ꯇꯣꯏꯅ ꯍ ꯌꯦꯡꯃꯟꯕꯒꯤ ꯃꯣꯏꯁꯦ ꯍꯤꯟꯗꯤ ꯏꯪꯂꯤꯁ ꯑꯣꯏꯅ ꯉꯥꯡꯉꯦꯕ ꯍꯤꯟꯗꯤꯒꯨꯝꯕ ꯏꯪꯂꯤꯁꯀꯨꯝꯕ ꯑꯣꯏꯅ ꯐꯣꯟꯁꯦ ꯌꯦꯡꯕꯗꯒꯤ ꯃꯣꯏ ꯑꯉꯥꯡ ꯈꯔ ꯑꯃꯗꯤ ꯑꯗꯨ ꯍꯥꯏꯔꯒ ꯑꯩꯅ ꯍꯥꯏꯈ꯭ꯔꯕ ꯍꯥꯏꯗ꯭ꯔꯤꯕ꯭ꯔꯗꯤ ꯈꯪꯗ꯭ꯔꯦ ꯅꯣꯏꯗ ꯏꯆꯦ ꯑꯃ ꯂꯩ ꯏꯆꯦ ꯑꯗꯨꯒꯤ ꯃꯆꯥꯗꯣ ꯍꯤꯟꯗꯤꯗ ꯑꯗꯨꯝ ꯄꯦꯇꯪ ꯄꯦꯇꯪ ꯃꯆꯤꯟ ꯃꯅꯥꯎ ꯉꯥꯡꯅꯔꯦ ꯇꯧꯕꯗꯣ
ꯑꯣ ꯑꯣ ꯑꯣ ꯑꯣ ꯑꯣ ꯑꯣ ꯐꯩꯅꯦ ꯑꯗꯨ ꯐꯣꯟ ꯌꯦꯡꯕꯗꯩ ꯑꯗꯨꯝꯗꯤ ꯀꯥꯟꯅꯔꯦꯅꯦ ꯃꯣꯏ
ꯀꯥꯟꯅꯔꯦ ꯍꯥꯏꯕꯗꯤ ꯑꯉꯥꯡꯗꯣ ꯁ꯭ꯀꯨꯜ ꯆꯠꯄ ꯈꯣꯠꯄ ꯑꯉꯥꯡ ꯅꯠꯇ꯭ꯔꯤ ꯍꯥꯏꯕ ꯑꯗꯩ ꯁ꯭ꯀꯨꯜ ꯆꯠꯂꯕꯣ ꯏꯆꯦ ꯀꯃꯥꯏꯅ ꯇꯧꯔꯤ ꯑꯩꯩ ꯌꯥꯝ ꯉꯥꯡꯉꯤ ꯍꯩꯔꯦ ꯑꯉꯥꯡꯁꯦ ꯍꯥꯏꯕ ꯀꯥꯟꯗ ꯁ꯭ꯀꯨꯜꯒ ꯆꯠꯇ꯭ꯔꯤ ꯈꯪꯗꯦ ꯃꯣꯏ ꯐꯣꯟ ꯌꯦꯡꯉ ꯁꯨꯃꯥꯏ ꯉꯥꯡꯈ꯭ꯔꯦ ꯑꯗꯨꯝ ꯍꯦꯛꯇꯅ ꯇꯧꯔꯛꯑꯦꯕ ꯑꯗꯨꯗꯨꯅ ꯑꯃꯔꯣꯝꯗ ꯐꯣꯟ ꯌꯦꯡꯕꯁꯦ ꯑꯩꯈꯣꯏ ꯂꯣꯟꯅꯤꯗꯗꯤ ꯍꯌꯦꯡ ꯑꯗꯨ ꯑꯗꯨꯝ ꯍꯩꯔꯛꯇꯤꯅꯤ ꯅꯠꯇ꯭ꯔꯥ
ꯎꯝ
ꯑꯗꯣ ꯈꯪꯗꯦ ꯁꯨꯝ ꯑꯗꯨꯗꯨꯅꯁꯨ ꯁꯣꯛꯂꯛꯄ ꯃꯌꯥꯝ ꯑꯃꯁꯨ ꯂꯥꯛꯇꯣꯏꯅꯤ ꯍꯧꯖꯤꯛꯇꯤ ꯑꯉꯥꯡ ꯃꯆꯥꯁꯤꯡ ꯌꯦꯟꯉꯨ ꯏꯁꯄꯦꯛ ꯊꯥ ꯊꯥꯅ ꯎꯞꯄ ꯌꯥꯎꯔꯦꯕ ꯑꯉꯥꯡꯗꯁꯨ ꯌꯥꯝ ꯑꯉꯥꯡꯗꯁꯨ ꯑꯗꯨꯝ ꯑꯗꯨ ꯑꯗꯨꯅ ꯀꯩ ꯍꯥꯏꯗꯣꯏꯅꯣ ꯍꯟꯗꯦ ꯀꯩꯅꯣ ꯇꯧꯔꯛꯄ ꯍꯥꯏꯗꯨꯁꯨ ꯍꯌꯦꯡ ꯀꯩꯅꯣꯝ ꯀꯩꯅꯣꯝꯗꯗꯤ ꯕꯦꯔꯥ ꯍꯦꯛꯇ
ꯍꯣꯏꯅꯦ ꯊꯕꯛ ꯑꯃ ꯀꯩ ꯑꯃ ꯆꯦꯟ ꯆꯣꯡꯒꯦ ꯍꯥꯏꯔꯒꯗꯤ ꯃꯦꯗꯤꯁꯤꯟ ꯑꯃ ꯆꯪꯉꯤꯕꯅꯤꯅ
ꯃꯥꯅꯤ ꯑꯗꯨꯃꯥꯏꯅ ꯆꯪꯕꯅꯤꯅ ꯍꯦꯛꯇ ꯎꯝ ꯕꯦꯔꯥ ꯀꯥꯔꯛꯑꯦ ꯑꯗꯨꯅꯤ ꯑꯗꯨꯅ ꯈꯪꯗꯦ ꯍꯧꯖꯤꯛ ꯍꯧꯖꯤꯛꯀꯥꯟꯗ ꯑꯉꯥꯡꯁꯦ ꯀꯃꯥꯏꯅ ꯇꯧꯗꯣꯏꯅꯣꯁꯦ ꯈꯔ ꯃꯣꯏꯅ ꯒ꯭ꯌꯥꯟ ꯇꯥꯈ꯭ꯔꯗꯤ ꯑꯃꯨꯛ ꯐꯕ ꯒ꯭ꯌꯥꯟ ꯇꯥꯗ꯭ꯔꯤꯉꯩꯒꯤ ꯃꯔꯛꯁꯤꯅꯦꯕ ꯑꯉꯥꯡꯁꯦ ꯂꯣꯏꯅꯕꯤꯕ ꯌꯥꯝ ꯂꯨꯔꯤꯁꯦ
ꯑꯣ ꯑꯗꯣ ꯑꯩꯈꯣꯏ ꯁ꯭ꯋꯥꯏꯗ ꯂꯩ ꯑꯗꯨꯒ ꯑꯉꯥꯡꯁꯤꯡꯁꯤꯅ ꯀꯃꯥꯏꯅ ꯇꯧꯒꯦꯁꯨ ꯁ꯭ꯀꯨꯜ ꯍꯜꯂꯛꯑꯒꯅ ꯐꯣꯟ ꯌꯦꯡꯉꯅ ꯐꯣꯟ ꯌꯦꯡꯕ ꯁꯣꯛꯀꯥ ꯁꯥꯟꯅꫪꯒ ꯁꯣꯛ ꯀꯥ ꯁꯥꯅꯕꯥ ꯃꯔꯕꯜ ꯁꯥꯔꯒꯅ ꯃꯥꯄꯣꯟꯅ ꯑꯃꯨꯛ ꯁꯥꯟꯅꯕ ꯔꯤꯁꯟꯁ ꯆꯠꯅꯔꯒ ꯇꯨꯏꯁꯟ ꯆꯠꯅꯈꯤꯕ ꯑꯗꯨꯩ ꯆꯦꯟ ꯆꯣꯡꯗꯅ ꯉꯥ ꯑꯩꯈꯣꯏ ꯅꯍꯥꯟꯋꯥꯏꯒꯤ ꯑꯩꯈꯣꯏꯅ ꯁꯥꯟꯅꯄ ꯎꯔꯥꯎꯕꯤ ꯑꯗꯒꯤ ꯐꯨꯜꯗꯣꯝꯕꯤ ꯊꯜꯂꯤ ꯃꯥꯡꯕꯤ ꯀꯦꯒꯂꯣ ꯄꯤꯕꯗ ꯁꯥꯟꯉꯒꯗ꯭ꯔꯥꯏꯕ
ꯍꯣꯏ ꯍꯣꯏꯅꯦ ꯍꯣꯏꯅꯦ ꯍꯧꯖꯤꯛꯀꯥꯟ ꯑꯝꯇ ꯎꯈꯤꯗ꯭ꯔꯦꯕ ꯑꯥ
ꯑꯗꯨꯗꯨꯅ ꯑꯉꯥꯡꯁꯦ ꯍꯧꯖꯤꯛꯇꯤ ꯃꯊꯟꯇ ꯉꯥꯏꯑꯁꯨ ꯐꯣꯠ ꯑꯃꯝ ꯄꯤꯁꯟꯒꯗꯤ ꯇꯨꯃꯤꯟ ꯂꯩꯔꯦ ꯋꯥ ꯉ ꯉꯛꯑꯔꯣꯏ
ꯎꯝ
ꯆꯥꯒꯦ ꯊꯛꯀꯦ ꯀꯩꯝ ꯍꯥꯏꯔꯛꯑꯔꯣꯏ
ꯍꯣꯏꯅꯦ ꯍꯥꯏꯔꯛꯑꯔꯣꯏ ꯍꯧꯖꯤꯛꯀꯥꯟ ꯑꯉꯥꯡꯗꯤ ꯑꯗꯨꯃꯛꯇꯅꯤ ꯑꯩꯅ ꯑꯉꯥꯡ ꯑꯇꯣꯞꯄꯁꯤꯡ ꯎꯕꯗꯁꯨ ꯃꯣꯏꯅ ꯊꯣꯛꯄ ꯑꯃ ꯐꯣꯜ ꯑꯃ ꯅꯠꯇ꯭ꯔ ꯇꯤꯚꯤ ꯂꯩꯈ꯭ꯔꯗꯤ ꯌꯥꯔꯦ ꯃꯣꯏꯒꯤꯗꯤ ꯑꯗꯨꯝ ꯃꯃꯤꯠꯇꯨꯗ ꯑꯗꯨꯝ
ꯍꯣꯏ ꯑꯗꯨꯗꯨꯅ ꯑꯉꯥꯡꯁꯦ ꯀꯃꯥꯏꯅ ꯁꯦꯝꯗꯣꯛꯇꯣꯏꯅꯣ ꯈꯪꯗꯅ ꯇ ꯍꯧꯔꯕꯤ ꯀꯥꯥꯡꯒꯦ
ꯎꯝ ꯑꯗꯣ ꯃꯥꯅ ꯇꯨꯁꯟ ꯆꯠꯄꯗꯨꯗꯤ ꯑꯉꯥꯡ ꯑꯇꯣꯞꯄꯁꯤꯡꯁꯨ ꯑꯗꯨꯝ ꯇꯧꯃꯤꯟꯅꯕ ꯅꯠꯇ꯭ꯔꯣ
ꯑꯉꯥꯡ ꯃꯣꯏ ꯑꯍꯨꯝ ꯃꯥꯅ ꯃꯔꯤ ꯁꯨꯔꯝꯃꯦ ꯑꯃ ꯇꯣꯈ꯭ꯔꯦ ꯑꯗꯨꯒ ꯃꯣꯏ ꯑꯍꯨꯝ ꯇꯧꯃꯤꯟꯅꯔ ꯃꯣꯏ ꯑꯍꯨꯝ ꯇꯧꯃꯤꯟꯅꯠꯇꯦ ꯃꯣꯏ ꯑꯅꯤ ꯑꯗꯤ ꯄꯨꯔꯥ ꯄꯥꯕ ꯏꯕ ꯊꯣꯛꯑꯕ ꯉꯥꯛꯇꯅꯤꯗ ꯆꯥꯎꯔ ꯀ꯭ꯂꯥꯁ ꯐꯥꯏꯚ ꯐꯣꯔ ꯐꯣꯔ ꯐꯥꯏꯚ ꯀꯥꯔꯕ ꯅꯤꯗ ꯃꯥꯅ ꯑꯃꯨꯛ ꯃꯌꯦꯛ ꯆꯠꯇ꯭ꯔꯤꯗꯅ
ꯎꯝ ꯎꯝ
ꯃꯌꯦꯛ ꯀꯇꯔꯤꯗꯨ ꯈ ꯆꯅ ꯇꯧꯒꯦ ꯇꯧꯕ ꯀꯥꯟꯁꯤꯗꯅ ꯑꯗꯨꯝ ꯀꯃꯥꯏꯅ ꯇꯧꯒꯦꯗ ꯄꯩꯈꯥꯕꯨ ꯇꯧ ꯆꯜꯂꯛꯑꯕꯅꯤꯅ ꯈꯤꯇꯪ ꯃꯌꯦꯛ ꯆꯠꯍꯧꯅꯕ ꯇꯧꯕꯗꯣ ꯇꯥ ꯇꯣꯉꯅ ꯑꯦꯛꯁꯇ꯭ꯔꯥ ꯁꯀꯣꯜꯗ ꯇꯥꯛꯂꯛꯄꯅ ꯂꯩꯖꯔꯦꯗꯅ
ꯎꯝ
ꯑꯗꯨꯒ ꯈꯤꯇꯪ ꯇꯥꯍꯟ ꯌꯦꯏ ꯫ ꯀꯣꯀ ꯀꯩꯒ ꯃꯥꯅꯕꯤ ꯀꯌꯥꯗꯨꯕꯨꯗꯤ ꯐꯥꯔꯦ ꯑꯗꯩ ꯀꯣꯛꯇ ꯀꯥꯕꯗꯨꯁꯨ ꯐꯥꯔꯦ ꯑꯗꯩ ꯀꯣꯛꯀ ꯀꯩꯀ ꯃꯥꯅ ꯑꯗꯨꯕꯨꯗꯤ ꯂꯣꯏ ꯍꯩꯔꯦꯕ ꯑꯗꯨꯗꯨꯒ ꯈꯔ ꯈꯔ ꯑꯩꯈꯣꯏꯒꯤ ꯃꯌꯦꯛ ꯁꯥꯖꯟꯅꯕꯗꯣ ꯁꯀꯨꯣꯟꯗꯦꯏꯕꯨꯗꯤ ꯇꯝꯕꯤꯔꯦ ꯇꯝꯕꯤꯌꯦ ꯁꯀꯜꯗ ꯈꯛꯇꯪ ꯇꯥꯛ ꯄꯨꯟꯗꯤ ꯑꯣꯏ ꯌꯥꯄꯣꯟꯇꯦꯗꯣ
ꯃꯥꯅꯤ ꯃꯥꯅꯤ ꯌꯥꯄꯣꯟꯗꯤꯦ ꯁꯦꯟꯅꯕ ꯑꯃ ꯇꯧꯗ꯭ꯔꯗꯤ
ꯎꯝ ꯑꯗꯨꯗꯨꯅ ꯑꯗꯨꯃꯥꯏꯅ ꯇꯧꯕꯅꯤꯅ ꯑꯗꯣ ꯈꯪꯗꯦꯅ ꯂꯥꯏꯔꯤꯛ ꯄꯥꯕꯩ ꯃꯇꯝꯕꯨ ꯏꯔꯩ ꯂꯩꯇꯩ ꯂꯩꯇꯦ ꯍꯥꯏꯕꯗꯤ ꯇꯨꯏꯁꯟꯗꯒꯤꯩ ꯇꯥꯔꯛꯄꯗꯨꯝ ꯍꯣꯝꯋꯥꯔꯛ ꯇꯧꯅꯕ ꯍꯣꯠꯅꯕ ꯁ꯭ꯀꯨꯜꯒꯤꯗ ꯑꯃꯨꯛ ꯇꯧꯅꯕ ꯍꯣꯠꯅꯕ ꯑꯗꯨꯝ ꯃꯣꯏꯁꯨ ꯑꯉꯥꯡꯅꯤ ꯅ ꯉꯥꯏꯍꯥꯛꯇꯪ ꯄꯥꯔꯒ ꯋꯥꯔꯦꯅ ꯀꯣꯏꯆꯦꯜ ꯑꯃꯨꯛ ꯆꯦꯟꯈꯤꯕ ꯑꯗꯨꯗꯨꯅ ꯎꯝ
ꯑꯗꯨ ꯍꯥꯏꯔꯒ ꯀꯩꯅꯣꯅꯤꯗ ꯑꯩꯅ ꯍꯥꯏꯅꯤꯡꯕꯅ ꯅꯍꯥꯟꯋꯥꯏ ꯑꯩꯁꯨ ꯑꯃꯅꯤ ꯇꯧꯔꯝꯃꯤꯗꯅ ꯃꯥꯃꯣ ꯍꯣꯏꯒꯤ ꯑꯉꯥꯡ ꯑꯃꯅꯤ ꯑꯗꯨꯗ ꯃꯣꯏ ꯁ꯭ꯀꯨꯜꯗꯁꯨ ꯐꯖꯅ ꯍꯣꯝꯃꯥꯔꯁꯦ ꯑꯗꯨꯝ ꯄꯤꯔꯛꯑꯦꯕ ꯈꯔ ꯑꯗꯨꯝ ꯑꯗꯨꯝ ꯑꯗꯨꯅ ꯃꯥꯃꯣꯅ ꯍꯥꯏꯔꯛꯄꯁꯦ ꯍꯥꯏꯕꯗꯤ ꯑꯩꯅꯁꯨ ꯍꯣꯝꯋꯥꯛ ꯄꯤꯁꯜꯂꯛꯇꯥꯔꯗꯤ ꯑꯉꯥꯡꯁꯦ ꯌꯥꯝꯅ ꯍꯦꯟꯅ ꯋꯥꯕꯗꯣ ꯍꯥꯏꯕꯗꯤ ꯁ꯭ꯀꯨꯜꯗꯩꯁꯨ ꯑꯃꯨꯛ ꯉꯟꯅ ꯆꯠꯂꯨꯔꯒ ꯊꯦꯡꯅ ꯄꯨꯡ ꯑꯃ ꯑꯅꯤꯗꯅꯤꯗꯅ ꯍꯜꯂꯛꯇꯤꯁꯦ ꯃꯣꯏꯁꯨ ꯑꯗꯨꯅ ꯌꯥꯔꯤꯈꯩ ꯍꯣꯝꯃꯥꯛꯁꯦ ꯍꯣꯝꯃꯥꯛꯁꯦ ꯄꯤꯔꯛꯇꯕ ꯑꯃ ꯑꯩꯅ ꯅꯠꯇ꯭ꯔꯒ ꯑꯩꯅ ꯄꯤꯔꯛ ꯇꯥꯔꯒꯗꯤ ꯁ꯭ꯀꯨꯜꯒꯤꯁꯤꯃꯨꯛ ꯁꯤꯗ ꯑꯩꯒ ꯄꯨꯟꯅ ꯇꯧꯃꯤꯟꯅꯕ ꯑꯃ ꯁꯨꯃꯥꯏꯅ ꯑꯣꯏꯅ ꯇꯥꯛꯑꯒ ꯍꯣꯝꯋꯔꯛꯁꯦ ꯑꯃ ꯇꯧꯍꯟꯗꯅꯕ ꯇꯧꯕꯗꯣ ꯎꯝ ꯍꯥꯏꯕꯗꯤ ꯑꯉꯥꯡꯁꯦ ꯂꯥꯏꯔꯤꯛꯁꯦ ꯀꯩꯅ ꯇꯧꯕꯩ ꯃꯇꯝ ꯑꯣꯏꯈꯤꯗ꯭ꯔꯦꯕ ꯄꯥꯕꯩ ꯃꯇꯝ ꯂꯩꯇꯕꯗꯣ ꯍꯣꯝꯋꯔꯛ ꯃꯌꯥꯝꯁꯤꯒꯤ ꯕꯣꯏ ꯑꯍꯨꯝ ꯃꯔꯤ ꯑꯍꯨꯝ ꯃꯔꯤ ꯄꯤꯁꯜꯂꯛꯄ ꯉꯤ ꯑꯩꯅꯁꯨ ꯑꯃꯨꯛ ꯄꯤꯁꯜꯂꯦ ꯁ꯭ꯀꯨꯜ ꯌꯨꯝꯗ ꯂꯣꯏꯅ ꯇꯧꯍꯜꯂꯗꯤ ꯌꯦꯡꯉꯣ ꯑꯉꯥꯡꯗꯣ ꯑꯗꯨꯝ ꯈꯛꯇꯪꯗ ꯑꯗꯨꯝ ꯇꯧꯔꯦꯗꯅ ꯑꯗꯨꯗꯨꯅ ꯑꯉꯥꯡꯗꯣ ꯐꯠ ꯎꯝ ꯄꯥꯕꯩ ꯁꯔꯨꯛ ꯌꯥꯎꯗ꯭ꯔꯦꯕ ꯍꯣꯏ ꯑꯃꯔꯣꯝꯗꯕꯨꯗꯤ ꯄꯥꯕꯗꯣ ꯈꯨꯠ ꯏꯕꯗꯣ ꯈꯨꯠꯇꯤ ꯐꯖꯍꯧꯋꯦꯕ ꯆꯨꯝꯃꯦꯕ ꯕꯦꯝꯃꯍꯣꯏ ꯈꯨꯠ ꯐꯖꯩꯌꯦꯕ ꯐꯖꯅ ꯗꯥ ꯂꯝꯉꯥꯟꯕꯒ ꯕꯦꯝꯃꯒꯒꯁꯦ ꯑꯗꯨꯁꯨ ꯑꯗꯨꯒꯤ ꯑꯗꯨꯃꯥꯏꯅ ꯇꯧꯕꯩ ꯃꯍꯨꯠ ꯑꯗꯨ ꯑꯗꯨ ꯇꯧꯕꯗꯣ ꯐꯩ ꯑꯗꯨꯒ ꯈꯇꯪ ꯈꯇꯪꯁꯨ ꯄꯥꯝꯃꯤꯟꯅꯕꯒꯤ ꯑꯗꯨꯅ ꯑꯩꯅ ꯑꯗꯨꯃꯥꯏꯅ ꯇꯧꯕ ꯀꯥꯟꯗ ꯇ꯭ꯋꯏꯁꯟ ꯃꯣꯏꯗꯣ ꯂꯥꯏꯔꯤꯛ ꯇꯝꯕꯤ ꯀꯥꯟꯗ ꯏꯍꯟꯕ ꯏꯍꯜꯂꯣꯏꯔꯒ ꯑꯃꯨꯛ ꯃꯣꯏꯒꯤ ꯏꯁꯩ ꯁꯛꯄ ꯄ꯭ꯂꯁ ꯀꯟꯕꯔꯖꯦꯁꯟꯗꯣ ꯈꯔ ꯈ ꯔꯥꯎꯟ ꯑꯗꯨꯝ ꯇꯧꯍꯟꯕꯗꯣ ꯇ꯭ꯋꯤꯁꯟ ꯇꯥꯏꯃꯤꯡꯗꯨꯗ ꯑꯗꯨꯃꯥꯏꯅ ꯑꯣꯏꯅ ꯇꯧꯍꯟ ꯅꯠꯇ꯭ꯔꯒꯅ ꯌꯨꯝꯗ ꯍꯣꯝꯋꯔꯥꯛꯇꯣ ꯇꯧꯖꯔꯒꯦ ꯁ꯭ꯀꯨꯜꯒꯤ ꯍꯣꯝꯋꯔꯥꯛꯛꯁꯦ ꯌꯨꯝꯗ ꯇꯧꯔꯒꯦ ꯁ꯭ꯀꯨꯜ ꯇꯨꯏꯤꯁꯟꯒꯤꯗꯤ ꯍꯣꯝꯋꯔꯛ ꯑꯗꯨꯒ ꯑꯥ ꯁꯨꯝ ꯇꯨꯏꯁꯟ ꯇꯥꯛꯄ ꯌꯥꯕ ꯇꯝꯕ ꯌꯥꯕ ꯑꯗꯨ ꯑꯣꯏꯅ ꯇꯥꯛꯄꯤꯔꯛꯑꯣ ꯇꯝꯕꯤꯔꯛꯑꯣ ꯍꯥꯏꯕ ꯑꯃ ꯑꯗꯨꯃꯥꯏꯅ ꯈꯔ ꯐꯕ ꯑꯗꯨꯃꯥꯏꯅ ꯈꯔ ꯌꯦꯡꯕ ꯑꯃ ꯇꯧꯕ ꯅꯠꯇ꯭ꯔꯒꯅ ꯅꯪꯅ ꯁ꯭ꯀꯨꯜꯒꯤ ꯍꯣꯝꯋꯥꯔꯛꯁꯦ ꯁꯤꯗ ꯎꯝ ꯇ꯭ꯋꯤꯁꯟꯗ ꯄꯨꯟꯅ ꯇꯧꯃꯤꯟꯅꯕꯤꯔꯛꯑꯣ ꯑꯗꯨꯒ ꯀꯩꯅꯣ ꯇꯧꯔꯒꯦ ꯁꯤꯗꯅ ꯑꯉꯥꯡꯁꯦ ꯄꯨꯟꯅ ꯅꯪꯒ ꯄꯥꯃꯤꯟꯅꯕ ꯈꯣꯠꯄ ꯇꯧꯒꯦ ꯍꯥꯏꯕꯁꯤꯃ ꯑꯗꯣ ꯑꯩꯅ ꯈꯟꯕꯗꯗꯤ ꯇ꯭ꯋꯤꯁꯟꯗꯗꯤ ꯑꯉꯥꯡ ꯑꯇꯣꯞꯄ ꯌꯥꯎꯕꯅꯤꯅ ꯑꯗꯨꯝ ꯀꯃꯥꯏ ꯍꯥꯏꯗꯣꯏꯅꯣ ꯈꯪꯗ꯭ꯔꯦ ꯂꯥꯡꯖꯟꯅꯕ ꯈꯣꯠꯆꯟꯅꯕ ꯇꯧꯔꯝꯕꯁꯨ ꯌꯥꯏ ꯇꯧꯔꯝꯗꯕꯁꯨ ꯌꯥꯏ ꯑꯗꯨꯗꯨꯅ ꯍꯣꯝꯋꯔꯛꯁꯦ ꯁꯦ ꯅꯪꯒ ꯇꯧꯒꯦ ꯍꯥꯏꯕ꯭ꯔꯥ ꯅꯠꯇ꯭ꯔꯒꯅ꯫ꯇꯨꯏꯁꯟꯗꯅ ꯈꯔ ꯑꯗꯨꯝ ꯃꯣꯏꯅ ꯑꯄꯥꯝꯕ ꯃꯑꯣꯡꯗ ꯇꯥꯛꯍꯟꯈ꯭ꯔꯦ ꯍꯥꯏꯕ꯭ꯔꯥ ꯍꯥꯏꯕꯗꯤ ꯉꯁꯤꯒꯤ ꯁ꯭ꯀꯨꯜꯗ ꯇꯥꯛꯂꯛꯄꯁꯤꯡꯗꯣ ꯑꯗꯨꯃꯥꯏ ꯑꯃ ꯑꯗꯨꯃꯥꯏ ꯑꯣꯏꯅ ꯍꯥꯏ ꯍꯥꯏꯕꯗꯤ ꯃꯣꯏꯅꯁꯨ ꯁ꯭ꯀꯨꯜꯒꯤ ꯍꯣꯡꯋꯥꯔꯀ ꯄꯤꯁꯤꯜꯂꯛꯄ ꯑꯗꯒꯤ ꯇꯨꯏꯁꯟꯒꯤ ꯑꯣꯖꯥꯅꯁꯨ ꯍꯣꯝꯋꯔꯀ ꯑꯗꯨꯗꯤ ꯑꯉꯥꯡꯅ ꯋꯥꯕ ꯃꯥꯜꯂꯦꯕ
ꯎꯝ
ꯑꯗꯨꯃꯥꯏꯅ ꯅꯪꯅꯁꯨ ꯈꯔ ꯌꯦꯡꯉꯒ ꯑꯉꯥꯡꯒꯤꯗꯣ ꯁꯤꯟꯒꯦꯁꯨ ꯁꯤꯟꯕꯤꯌꯨ
ꯑꯗꯨ ꯎꯝ ꯇꯤ ꯄꯥꯔꯤꯊꯣꯛꯏ ꯁ꯭ꯀꯨꯜꯒꯤ ꯍꯣꯝꯋꯥꯔꯛꯇꯤ ꯑꯗꯨꯝ ꯄꯤꯔꯛꯑꯦꯕ ꯑꯅꯤ ꯑꯅꯤꯗꯩꯩꯗꯤ ꯇꯥꯗꯦꯕ ꯑꯗꯨ ꯑꯣꯏꯔꯕꯅꯤꯅ ꯁ꯭ꯀꯨꯜ ꯍꯥꯏꯗꯤ ꯇꯨꯏꯁꯟꯁꯤꯗꯅ ꯄꯥꯕ ꯏꯕꯁꯦ ꯄꯥꯕ ꯏꯕꯗꯤ ꯀꯣꯏꯁꯟ ꯑꯟꯁꯔꯁꯦ ꯐꯥꯍꯜꯂ ꯏꯕꯤ ꯐꯥꯍꯜꯂ ꯏꯕꯤ ꯑꯗꯨꯃꯥꯏꯅ ꯇꯧꯍꯟꯕ ꯑꯃ ꯑꯥ ꯑꯗꯨꯒ ꯍꯣꯋꯔꯀꯄꯤꯔꯛꯑꯒꯁꯨ ꯃꯣꯏꯅ ꯐꯥꯍꯅꯤꯡꯕꯗꯨꯅ ꯁꯤ ꯌꯨꯝꯗ ꯐꯥꯔꯛꯎ ꯈꯣꯠꯂꯛꯎ ꯍꯥꯏꯔꯒ ꯑꯣ ꯃꯥ ꯇꯨ ꯃ ꯑꯃ ꯈꯪꯕꯤꯗ ꯌꯥꯗꯕꯒꯤ ꯇꯧꯔꯛꯇꯦ ꯍꯥꯏꯕꯗꯤ ꯐꯥꯔꯛꯇꯦ ꯆꯦꯔꯛꯇꯦ ꯉꯥꯡꯅꯕꯒꯤ ꯑꯗꯨꯃꯥꯏꯅ ꯈꯤꯇꯪ ꯄꯤꯍꯜꯂꯛꯄ ꯃꯥꯗꯨꯅ ꯐꯗꯧ ꯃꯥꯜꯂꯦ
ꯎꯝ ꯑꯗꯨꯅ ꯐꯅꯤ ꯍꯥꯏꯕꯗꯤ ꯁ꯭ꯀꯨꯜꯗ ꯁ꯭ꯀꯨꯜꯒꯤ ꯂꯦꯞꯇꯕꯤꯗ ꯈꯔꯗꯤ ꯑꯗꯨꯝ ꯄꯤꯗꯅ ꯍꯥꯏꯕꯗꯤ ꯑꯣꯖꯥ ꯃꯌꯥꯝ ꯆꯪꯉꯛꯄꯅꯤꯅ ꯅꯣꯡꯃ ꯑꯃꯗꯤ ꯍꯣꯝꯋꯔ ꯑꯣꯏꯔꯛꯀꯅꯦꯕ ꯑꯗꯨꯒ ꯕꯦꯝ ꯍꯣꯏ ꯇꯧꯕ ꯀꯥꯟꯗ ꯐꯨꯜ ꯄꯦꯁ ꯐꯨꯜ ꯄꯦꯁ ꯂꯣꯏ ꯏꯕꯁꯦ ꯑꯌꯥꯝꯕꯅ ꯑꯃꯅꯤ ꯈꯛꯇꯪ ꯏꯗꯦꯕ ꯐꯨꯜ ꯂꯣꯏ ꯏꯍꯜꯂꯛꯄꯅꯤꯅ ꯋꯥꯏꯑꯦꯕ ꯑꯉꯥꯡꯗ ꯃꯨꯛ ꯃꯨꯛꯇꯅ ꯃꯣꯏꯗꯤ ꯄꯦꯟꯁꯟꯅꯁꯨ ꯏꯕꯒꯤ
ꯎꯝ
ꯑꯗꯨꯅꯅ ꯈꯪꯗꯦ ꯅꯪꯅꯁꯨ ꯍꯥꯏꯐꯦꯠ ꯈꯟꯗꯣꯛꯑꯒ ꯁꯤ ꯇꯨꯏꯁꯟꯒꯤꯗꯅ ꯁꯤꯒꯍꯥꯏꯐꯦꯠ ꯇꯧꯕꯤꯌꯨ ꯍꯥꯏꯕꯗꯤ ꯅꯪꯅ ꯌꯨꯝꯗꯁꯨ ꯑꯉꯥꯡꯁꯦ ꯂꯣꯏꯅꯕ ꯉꯝꯗꯣꯏ ꯇꯥꯔꯒꯗꯤ ꯍꯥꯏꯕꯗꯤ ꯉꯥꯏꯍ ꯉꯥꯏꯍꯥꯛꯇꯤ ꯑꯉꯥꯡ ꯇꯥꯛꯏꯗꯅꯀꯣ ꯍꯣꯏ ꯌꯦꯡꯉꯒ
ꯎꯝ
ꯗꯨꯅ ꯈꯟꯒꯦ ꯈꯟ
ꯍꯣ ꯍꯣ ꯍꯣꯏ ꯌꯦꯡꯉꯒ ꯌꯦꯡ ꯑꯗꯨꯃꯥꯏꯅ ꯐꯒꯗꯕꯗꯣ ꯂꫭꯏꯁꯟꯗꯁꯨ ꯑꯩꯅ ꯍꯦꯛ ꯍꯥꯏꯔꯒꯦ ꯇꯥꯛꯀꯗꯕ ꯁꯨꯃꯥꯏ ꯁꯨꯃꯥꯏꯅ ꯇꯧꯔꯣ ꯑꯩꯅ ꯌꯨꯝꯗ ꯈꯔ ꯅꯩꯅꯔ ꯌꯁꯨ ꯈꯔ ꯅꯩꯅꯔꯔꯣꯅ ꯑꯣ ꯑꯗꯣ ꯑꯩ ꯁꯀꯥꯟꯗ ꯑꯉꯥꯡ ꯑꯃ ꯂꯥꯛꯏ ꯑꯝꯇ ꯊꯝꯈꯤꯒꯦ ꯎꯝ ꯊꯝꯃꫭ ꯊꯝꯃꫭ
ꯎꯝ ꯍꯣꯏ ꯍꯣꯏ